ꯑꯥꯎ
ꯍꯜꯂꯣ ꯚꯥꯏ ꯅꯨꯡꯉꯥꯏꯔꯤꯕ꯭ꯔꯣ
ꯅꯨꯡꯃꯔꯤꯦ
ꯎꯗꯧꯁꯨ ꯀꯏꯔꯦ
ꯎ ꯇꯕꯨ ꯀꯨꯏꯔꯦ ꯑꯁꯕ ꯎ ꯇꯕꯨ ꯀꯨꯏꯔꯦ
ꯑꯣꯗ ꯀꯏꯔꯦ
ꯆꯥꯁꯦ
ꯆꯥꯛ ꯆꯥꯔꯦ ꯍꯣꯏ ꯅ ꯅꯣꯏꯗꯤ
ꯑꯩꯈꯣꯏꯁꯨ ꯇꯞꯅꯔꯦ ꯆꯥꯈ꯭ꯔꯦ
ꯀꯩꯅꯇꯝ ꯆꯥꯔꯒꯦ ꯉꯁꯤꯗꯤ ꯆꯥꯗ꯭ꯔꯗꯤ ꯑꯩꯈꯣꯏꯗꯤ ꯑꯍꯥꯎꯕ ꯉꯥꯛꯇꯅꯦ ꯆꯥꯔꯤꯁꯤꯦ ꯅꯨꯡꯇꯤꯒꯤ
ꯅꯤꯡꯇ ꯍ ꯇꯥꯔ ꯑꯃ꯭ꯔꯣ
ꯍꯣꯏ ꯉꯝꯗ꯭ꯔꯗꯤ ꯑꯩꯈꯣꯏ ꯑꯩꯈꯣꯏꯗꯤ ꯀꯣꯏꯅꯤ ꯇ ꯈꯔ ꯇꯣꯡ ꯑꯃꯤꯅꯤ ꯍꯦ
ꯅꯣꯏ ꯈꯔ ꯇꯧꯕ ꯃꯤ ꯃꯥꯅꯦꯗ ꯑꯗꯨ
ꯍꯣꯏ ꯑꯩꯅ ꯂꯩꯔꯛꯇ꯭ꯔꯁꯨ ꯃꯤ ꯑꯃꯅ ꯑꯃꯨꯛ ꯂꯩꯔꯛꯀꯅꯤ ꯃꯤ ꯃꯤ ꯌꯥꯝ ꯂꯩꯕꯅꯤꯅꯀꯣ ꯑꯩꯈꯣꯏꯗꯤ ꯏꯃꯨꯡ ꯌꯥꯝ ꯂꯩꯕꯅꯤꯅꯀꯣ
ꯑ ꯑꯗꯨꯗꯤ ꯅꯤꯡꯇꯤ ꯁꯥ ꯆꯥꯕꯃꯅꯦꯅꯦ
ꯁꯥ ꯅꯠꯇ꯭ꯔꯗꯤ ꯆꯥꯕ ꯌꯥꯗ꯭ꯔꯦꯈꯣꯏ ꯑꯩꯈꯣꯏꯗꯤ
ꯑꯣ ꯁꯥꯥꯟꯅ ꯑꯗꯨꯗꯤ ꯇꯥꯗꯦꯕ
ꯀꯣꯏꯔꯛꯑꯣ ꯅꯣꯡꯃ ꯑꯃꯨꯛ ꯀꯣꯏꯔꯛꯑꯣ ꯅꯪꯅ ꯆꯥꯅꯤꯡꯕ ꯅꯪꯅ ꯆꯥꯅꯤꯡꯕ ꯁꯥꯔ ꯒꯥꯔꯤꯔꯥ ꯅꯪ ꯆꯥꯅꯤꯡꯕ ꯃꯈꯩꯗꯣ ꯂꯣꯏ ꯄꯤꯖꯒꯦ
ꯁꯥꯒꯨꯝꯃꯗꯤ ꯑꯗꯨꯝ ꯑꯦꯚꯏꯂꯦꯕꯜ ꯑꯣꯏꯕ꯭ꯔꯥ
ꯑꯣꯏꯗ꯭ꯔꯗꯤ ꯑꯩꯈꯣꯏꯔꯣꯝꯗꯗꯤ ꯅꯪꯁꯨ ꯈꯪꯉꯤꯗꯨꯅꯤ ꯈꯪꯉꯒ ꯑꯦꯚꯥꯏꯂꯦꯕꯜ ꯑꯣꯏꯌꯦꯕ ꯀꯅ ꯑꯃꯨꯛ ꯍꯪꯉꯛꯏꯁꯤꯕ ꯅꯪꯕꯨ ꯍꯥꯥ
ꯅꯥꯒꯃꯦ ꯅꯅꯥꯒ ꯃꯁ ꯂꯦ ꯕ ꯉꯥꯒꯨꯝꯕꯁꯨ ꯑꯦꯚꯏꯂꯦꯕꯜ ꯑꯣꯏꯕ꯭ꯔꯥ
ꯉꯥꯁꯨ ꯉꯥ ꯄ꯭ꯔꯣꯝꯁꯨ ꯌꯦꯟ ꯗꯦꯝꯁꯨ ꯉꯥꯛ ꯈꯔꯁꯨ ꯉꯁꯥꯡꯁꯨ ꯕꯣꯔꯣꯛ ꯉꯥꯁꯨ ꯒ꯭ꯔꯥꯁ ꯀꯥꯞꯁꯨ ꯑꯁ ꯑꯦꯚꯥꯏꯂꯦꯕꯜ ꯑꯣꯛ ꯁꯥ ꯑꯣꯏꯔꯣ ꯉꯥꯅꯨ ꯑꯣꯏꯔꯣ ꯌꯦꯟ ꯑꯣꯏꯔꯣ ꯉꯥꯍꯩ ꯑꯣꯏꯔꯣ ꯂꯣꯏꯅꯗꯤ ꯐꯪꯉꯁꯦ
ꯅꯨꯡꯉꯥꯏꯅꯤꯍꯦ ꯑꯗꯨꯒꯨꯝꯕ ꯑꯗꯨꯒꯨꯝꯕ ꯈꯨꯟꯗ ꯂꯩꯅꯤꯉꯦꯗ ꯑꯩꯈꯣꯏꯁꯨ ꯁ
ꯎ ꯂ ꯀꯣꯏꯔ
ꯑꯗꯨꯒꯨꯝ ꯑꯗꯨꯒꯨꯝꯕꯒꯤ ꯑꯗꯨꯒ ꯃꯣꯏꯒꯤ ꯈꯨꯟꯗ ꯂꯩꯅꯤꯡꯉꯦꯗ ꯂꯝꯕꯤꯗꯣ ꯀꯗꯥꯏꯗ ꯆꯠꯀꯗꯧꯕ꯭ꯔꯥ
ꯂꯝꯕꯤꯗꯣ ꯑꯩ ꯍꯣꯔꯦꯟ ꯊꯥꯔꯛꯑꯒꯦꯀꯣ ꯑꯩ ꯂꯩꯐꯝꯁꯨ ꯅꯪ ꯅꯣꯏꯁꯨ ꯈꯪꯉꯝꯃꯔꯣꯏ ꯅꯪ ꯅꯣꯏ ꯀꯥꯎꯔꯝꯒꯅꯤ ꯈꯔ ꯀꯨꯏꯔꯕꯅꯤꯅꯀꯣ ꯑꯩ ꯍꯣꯡꯁꯨ ꯍꯣꯡꯈ꯭ꯔꯕꯅꯤꯅ ꯍꯥꯟꯅ ꯂꯩ ꯐꯂꯗ
ꯉꯁꯤꯁꯨꯁ ꯁꯥ ꯇꯑꯕ
ꯆꯥꯗ꯭ꯔꯗꯤ ꯑꯩꯈꯣꯏ ꯉꯁꯤꯁꯦ ꯁꯟ ꯁꯟ ꯃꯀꯣꯛ ꯁꯥ ꯆꯥꯏ ꯉꯁꯤꯗꯤ
ꯍꯌꯦꯡꯗꯤ ꯀꯔꯤ ꯏꯁꯥꯡ ꯆꯥꯒ ꯇꯧꯕ
ꯍꯌꯦꯡꯁꯦ ꯈꯪꯗꯦ ꯎꯁꯣꯏꯒ ꯑꯣꯛ ꯁꯥꯥꯒ ꯆꯥꯉꯗ ꯐꯪꯒꯦ
ꯑꯣ ꯑꯗꯨꯗꯤ ꯅꯨꯡꯇꯤ ꯁꯥ ꯍꯥꯞꯇ ꯌꯦ ꯍ
ꯃꯥꯅꯦ ꯃꯥꯅꯦ ꯃꯥꯅꯦ ꯃꯥꯅꯦ ꯑꯩꯈꯣꯏꯗꯤ ꯈꯔ ꯇꯧꯕꯅꯤꯍꯦ
ꯅꯨꯡꯉꯥꯏꯌꯦꯗ ꯍ ꯕꯣꯛꯄꯗꯤ ꯌꯦꯡꯕ ꯀꯨꯝꯗꯗꯤ ꯌꯦꯡꯕ꯭ꯔꯥꯗ
ꯍꯍꯣꯏ ꯌꯦꯡꯉꯨꯗꯤ ꯌꯦꯡꯉꯦ ꯍꯧꯖꯤꯛ ꯑꯩꯈꯣꯏ ꯄꯨꯄꯨ ꯍꯣꯏꯗꯤ ꯌꯦꯡꯉꯒ ꯂꯩ ꯑꯩꯗꯤ ꯌꯦꯡꯗꯦ
ꯌꯦꯡꯉ ꯑꯗꯨꯝ ꯌꯦꯡꯗꯤ ꯌꯦꯡꯉꯦꯕ
ꯍꯣꯏ
ꯌꯦꯡꯒꯗꯕꯅꯤꯍꯦ ꯑꯩꯈꯣꯏꯁꯨ ꯌꯦꯡꯉꯦ ꯑꯃꯨꯔꯛ ꯝꯕ꯭ꯔ ꯅꯤꯡꯇꯤꯗꯤ ꯌꯦꯡꯗꯦꯀꯣ ꯈꯨꯁꯤ ꯍ ꯌꯥꯏꯦ
ꯑꯩꯈꯣꯏ ꯍꯣꯏ ꯍꯣꯏ ꯆꯞ ꯃꯥꯟꯅꯩꯑꯕ ꯑꯩꯈꯣꯏ ꯅꯨꯡꯇꯤꯒꯤꯗꯤ ꯌꯦꯡꯕ ꯉꯝꯗꯦꯍ
ꯑꯩ ꯑꯩꯗꯤ ꯉꯥꯛꯄ ꯑꯃ ꯂꯩꯌꯦꯦꯅꯦ ꯃꯣꯏ ꯐꯦꯟꯦꯟꯁ
ꯁꯔꯤꯅꯣ
ꯃꯦꯁꯤꯒꯤ ꯐꯦꯟꯁꯅꯤ ꯔꯣꯅꯦꯜꯗꯣꯒꯤ ꯐꯦꯟꯁꯅꯤ ꯍꯥꯏꯕ꯭ꯔꯥ
ꯑꯔꯥꯏꯅꯦ ꯅꯧꯃꯣ ꯑꯦꯐ ꯀꯥꯏꯔꯁ
ꯑꯗꯨꯒꯤ ꯋꯥꯗ ꯉꯥꯡꯔ ꯂꯩꯕꯒꯤ ꯐꯨꯠꯕꯣꯜꯁꯨ ꯌꯥꯡꯅꯤꯡꯗ꯭ꯔꯦ ꯅꯪꯒ ꯅꯒꯤ ꯐꯦꯟꯁꯅꯣ
ꯑꯦꯝꯒꯤꯅꯦ ꯑꯦꯝ
ꯑꯣ ꯑꯣ ꯑꯣ ꯑꯣ
ꯑꯥꯔꯂꯗꯕ ꯑ
ꯍꯣꯏ ꯍꯣꯏ ꯍꯣꯏ
ꯑꯗꯨꯕ꯭ꯔꯣ ꯚꯥꯏ ꯇꯥꯕ꯭ꯔꯣ
ꯌꯦꯡꯕꯅꯤ
ꯇꯥꯕ꯭ꯔꯣ ꯅꯪ ꯇꯥꯕ꯭ꯔꯣ ꯚꯏ ꯅꯪ ꯅꯦꯠꯋꯔꯛꯁꯦ ꯀꯌꯥ ꯅꯨꯡꯉꯥꯏꯗꯦꯍꯦ ꯄ ꯇ ꯂꯩꯦꯍꯦ ꯀꯩꯒꯤꯅ
ꯇꯥꯏꯌꯦꯦ ꯇꯥꯏꯌꯦꯗꯤ ꯑꯗꯨꯝ ꯇꯥꯏꯌꯦꯗ
ꯇꯧ ꯀꯅꯥ ꯂꯩ ꯀꯅꯥ ꯀꯅꯥ ꯂꯩꯒꯦ
ꯑꯩꯈꯣꯏ ꯍꯣꯁꯇꯦꯜꯗ ꯂꯩꯌꯦ ꯑꯩꯈꯣꯏꯗꯤ
ꯑꯁ ꯕꯥꯠꯔꯨꯝꯒꯨꯝꯗ ꯆꯠꯄ ꯌꯥꯗ꯭ꯔꯣ
ꯀꯣꯏꯕ꯭ꯔꯥ
ꯕꯥꯠꯔꯨꯝꯒꯨꯝꯕꯗ ꯆꯠꯄ ꯌꯥꯗ꯭ꯔꯥ ꯍꯥꯏꯕꯅꯤꯗ ꯅꯪꯕꯨ
ꯌꯥꯏ ꯌꯥꯏꯏ
ꯔꯣꯗ ꯍꯧꯖꯤꯛ ꯆꯠꯂꯗ ꯑ ꯀꯥꯏꯅ
ꯅꯨꯡ ꯈꯔ ꯅꯨꯡꯉꯥꯏꯗꯕ꯭ꯔꯥ
ꯍꯣꯏ ꯂ ꯋꯥꯅ ꯍꯥꯏꯥꯏ ꯇ ꯕꯥꯠꯔꯨꯝꯗꯗꯤ ꯅꯣꯏ ꯕꯥꯠꯔꯨꯝꯗꯗꯤ ꯅꯪ ꯋꯥ ꯅꯨꯡꯉꯥꯏꯗꯅ
ꯑꯗꯨ ꯑꯗꯨꯗꯁꯨꯣ ꯅꯨꯡꯉꯥꯏꯇꯦ ꯍꯥꯏꯦꯅꯗꯦ ꯅꯨꯡꯉꯥꯏꯔꯦ ꯍꯥꯏꯦꯟꯅꯗꯦ ꯌꯥꯝ ꯅꯨꯡꯉꯥꯏꯕꯅꯤꯗ
ꯑ
ꯑꯗꯨꯝ ꯅꯨꯡꯉꯥꯏꯕꯅꯦ
ꯆꯥꯛ ꯆꯥꯛꯗꯤ ꯆꯥꯔꯕꯣ
ꯆꯈ꯭ꯔꯦ ꯆꯈꯔꯦ
ꯀꯩ ꯀꯩ ꯃꯊꯦꯜ ꯇꯧꯔꯒꯦ ꯉꯁꯤꯗꯤ
ꯍꯣꯏꯗꯤ ꯗꯥꯜꯅꯤꯗꯥ
ꯑꯁꯗ ꯗꯥꯎꯗꯤ ꯑꯩꯒꯤ ꯐꯦꯚꯣꯔꯥꯏꯠ ꯑꯃꯅꯤꯀꯣ ꯑꯩ ꯊꯥꯏꯅꯀꯣ ꯊꯥꯏꯅ ꯍꯥꯏꯁꯤꯦꯔ ꯌꯥꯝ ꯀꯨꯏꯗꯤꯦ ꯀꯨꯏꯗ꯭ꯔꯤꯀꯣ ꯑꯩ ꯔꯔꯦꯟꯗ ꯂꯩꯕ ꯃꯇꯝꯗꯀꯣ
ꯑ
ꯑꯇꯥꯗꯝ ꯆꯥꯔꯥꯕ
ꯗꯥꯜ ꯈꯛꯇꯅꯤ ꯕꯣꯔꯗꯤꯡ ꯍꯣꯁꯇꯦꯜꯒꯨꯝꯕꯗ
ꯍꯣꯏ ꯑꯁ ꯍꯥꯎꯕꯅꯦꯍꯗꯗꯤ
ꯑꯌꯨꯛꯁꯨ ꯑꯌꯨꯛꯁꯨꯗꯎ ꯊꯤꯟꯁꯨ ꯗꯥꯜ ꯅꯨꯡꯗꯥꯡꯁꯨ ꯗꯥꯜ ꯑꯗꯨꯃꯥꯏꯅ ꯇꯧꯕꯅꯦ
ꯎ
ꯑꯗꯨꯒꯤ ꯆꯥꯛꯈꯨꯝ ꯑꯗꯨꯒꯤ ꯆꯥꯛ ꯆꯥꯛꯈꯨꯝꯗꯁꯨ ꯆꯥꯡꯕ ꯌꯥꯗꯦ ꯑꯗꯨꯗꯦ ꯃꯅꯝ ꯀꯟꯕꯗꯅ
ꯎ ꯍ ꯍ ꯍ ꯑꯩꯈꯣꯏꯗꯤ ꯆꯈꯨꯝ ꯗꯥꯜ ꯕꯨꯊꯣꯡ ꯕꯨꯊꯣꯡ ꯑꯃ ꯑꯩꯈꯣꯏ ꯍꯣꯁꯇꯦꯜ ꯂꯩ ꯅꯨꯡꯉꯥꯏ ꯑꯗꯨꯗꯤ ꯆꯥꯛꯈꯨꯝ ꯑꯃ ꯑꯅꯤꯗꯒꯤ ꯇꯥꯗꯦ ꯑꯩꯈꯣꯏꯅ ꯆꯥꯔꯛꯄꯗꯤ
ꯑꯣ
ꯍꯥꯎꯗ꯭ꯔꯕꯣ ꯅꯪꯁꯦ ꯗꯥꯁꯩ ꯄꯥꯝꯗ꯭ꯔꯣ ꯅꯪꯕꯣ
ꯍꯧꯕꯗꯤ ꯍꯧꯋꯦ ꯑꯗꯣ ꯆꯥꯕ ꯌꯥꯝ ꯆꯥꯕꯁꯨ ꯌꯥꯗꯦ ꯃꯤ ꯅꯣꯏꯈꯠꯄꯗꯣ ꯑꯣ
ꯑꯦ ꯍꯣꯁꯇꯦꯗ ꯂꯩꯕ ꯃꯇꯝꯗꯤ ꯅꯣꯏ ꯈꯠꯄ ꯃꯇꯝ ꯂꯩꯇꯕꯅꯤꯗ ꯒꯦꯝ ꯅꯨꯡ ꯀꯩꯀꯥ ꯂꯣꯏ ꯁꯥꯟꯅꯥꯏꯗꯅ
ꯑꯩꯈꯣꯏꯗꯤ ꯅꯣꯏ ꯑꯗꯨꯝꯣꯏꯣꯏ ꯅꯣꯏ ꯅꯤꯡꯉ ꯂꯩꯕꯒꯤ ꯑꯗꯨꯒꯨꯝꯕ ꯆꯥꯕꯦꯗꯅꯦ
ꯑꯩꯗꯤ ꯌꯥꯝ ꯄꯥꯝꯕꯅꯦꯍꯦꯦꯟꯗꯜꯒꯨꯝꯕꯗꯤ
ꯅꯣꯏ ꯀꯪꯕꯩ ꯃꯥꯜꯂꯦꯅꯦ ꯑꯗꯨꯗꯤ
ꯑꯁ ꯄꯥꯝꯕꯒꯤ ꯅꯠꯇ꯭ꯔꯣ ꯍꯧꯖꯤꯛ ꯑꯩꯅ ꯅꯣꯏꯔꯤꯁꯦ
ꯑꯁ ꯌꯥꯝ ꯅꯨꯡꯉꯥꯏꯔꯗꯤ ꯑꯃꯨꯛ ꯌꯥꯗꯕꯅꯤꯍ
ꯑꯁ ꯑꯅ ꯃꯔ ꯑꯩ ꯄꯨꯛꯁꯦ ꯉꯁꯤꯁꯦ ꯄꯨꯈꯝ ꯑꯅꯤꯅꯤ
ꯅꯣꯏꯃꯜꯂꯁꯨ ꯃꯤꯅ ꯄꯥꯝꯗꯕꯅꯤꯍꯦ
ꯍꯥꯏ ꯑꯩ ꯏꯁꯥ ꯏꯊꯟꯇ ꯄꯥꯝꯃꯗꯤ ꯂꯣꯏꯔꯦ ꯃꯤꯂ ꯄ ꯃꯗꯨꯗ ꯀꯥ ꯇꯗ ꯍꯈꯣꯏꯅ ꯑꯐꯕ ꯑꯐꯕ ꯊꯕꯛ ꯀꯩꯀꯥ ꯑꯐꯕ
ꯑ ꯃꯤꯉꯣꯟꯗꯀꯣ ꯐꯠꯇꯕꯒꯨꯝꯕ ꯇꯧꯗꯗꯤ ꯂꯣꯏꯔꯦ ꯃꯤꯅ ꯄꯥꯝꯒꯦꯔꯥ ꯄꯥꯝꯃꯣꯏꯗ꯭ꯔꯥ ꯑꯩ ꯑꯗꯨꯒ ꯃꯈꯟꯗꯤ ꯑꯩꯗꯤ ꯏꯁꯥꯅꯤ ꯑꯩꯒꯤ ꯑꯩꯒꯤ ꯑ ꯑꯩꯒꯤ ꯏꯁꯥꯅꯤ ꯅꯣꯔꯅꯦꯁꯨ ꯑꯩꯒꯤ ꯏꯁꯥꯅꯤ ꯃꯥꯅꯦꯦ ꯃꯥꯗ
ꯑꯩꯗ ꯂꯩꯕꯅꯦ ꯅꯨꯡꯉꯥꯏꯕ ꯑꯗꯨ ꯅꯣꯏꯁꯨ ꯁꯥ ꯈꯛꯇ ꯆꯥꯔ ꯂꯩꯕꯅꯤꯅꯦ ꯍꯛꯆꯥꯡꯗꯤ ꯐꯔꯕꯅꯤꯅ
ꯍꯣꯏ ꯍꯥꯏ ꯍꯥꯏꯥꯏ ꯇꯥꯔꯦ ꯑꯗꯣ ꯀꯣ ꯋꯥꯏ
ꯍꯣꯏ
ꯑꯩ ꯉꯁꯤ ꯀꯗꯥꯏ ꯀꯗꯥꯏ ꯆꯠꯂꯨꯦ ꯍꯥꯏ ꯈꯥꯏꯌꯔꯥ
ꯍꯥꯏꯌꯣꯅꯦ ꯋꯥꯔꯤ ꯈꯔ ꯄꯥꯒꯦꯅꯦ
ꯑꯩꯗꯣ ꯉꯁꯤ ꯂꯣꯛꯇꯥꯛꯇ ꯆꯠꯂꯦꯕꯀꯣ ꯂꯣꯛꯇꯥꯛꯗ ꯆꯠꯕꯒ ꯂꯩꯁꯥꯕꯤ ꯑꯃꯅ ꯑꯩꯉꯣꯟꯗ ꯀꯦꯜꯂꯛꯕ ꯍꯥꯏꯅꯤꯗ
ꯗꯥ ꯐꯔꯦꯍꯦ ꯑꯗꯨꯗꯤ
ꯂꯩꯁꯥꯕꯤ ꯑꯃꯅꯀꯣ ꯑꯩꯉꯣꯟꯗ ꯗꯥꯗ ꯅꯪ ꯒꯤ ꯃꯤꯡ ꯀꯩ ꯀꯧꯏ ꯀꯥꯏꯅ
ꯑꯗꯨꯗꯤ ꯅꯨꯡꯉꯥꯏꯍꯦ
ꯑꯁ ꯑ ꯑꯗꯨꯗꯦ ꯇꯣꯏꯅ ꯕꯨꯗꯤꯊꯦꯡꯕ ꯉꯁꯤꯁꯨꯃꯨꯛ ꯊꯦꯡꯅ ꯍꯥꯏꯕ ꯋꯥꯅꯤ
ꯅꯣꯡ ꯇꯗꯦ ꯀꯅꯥ ꯀꯅꯥ ꯆꯠꯄꯅꯥ
ꯂꯣꯛꯇꯥꯛꯗ ꯑꯩꯈꯣꯏ ꯀꯣꯂꯤꯛꯁ ꯑꯩꯈꯣꯏ ꯃꯤ ꯌꯥꯝꯃꯤꯗ
ꯃꯤ ꯀꯨꯟ ꯒꯨꯝꯕꯁꯨꯕ꯭ꯔꯥ
ꯀꯨꯜ ꯃꯔꯤꯁꯨꯗꯦ ꯃꯤ ꯇꯔꯥ ꯇꯔꯥ ꯇꯔꯥꯃꯥꯊꯣꯏ ꯇꯔꯥꯅꯤꯊꯣꯏꯒꯨꯝꯕ ꯆꯠꯂꯦ ꯉꯁꯤꯁꯦ ꯀꯣꯏꯕ
ꯑꯩꯈꯣꯏꯁꯨ ꯑꯩꯈꯣꯏꯁꯨ ꯅꯍꯥꯟ ꯆꯜꯂꯦ
ꯑꯣ ꯅꯨꯡꯉꯥꯏꯕꯅꯤꯍꯦ ꯖꯍꯥꯖ ꯀꯥ ꯇꯣꯡꯗꯅꯀꯣ
ꯌꯥꯝ ꯄꯨꯗꯕꯒꯤ ꯑꯗꯨꯒꯨꯝꯕ ꯀꯩꯁꯨ ꯐꯪꯗꯦꯅꯦ
ꯄꯩꯁꯥꯒꯗꯤ ꯀꯩꯝ ꯈꯟꯗ꯭ꯔꯦꯗ ꯑꯩꯈꯣꯏ ꯕꯨꯗꯤ
ꯃꯣꯏꯕꯨ ꯃꯣꯏꯒꯤ ꯃꯣꯏꯒꯤꯁꯨ ꯐꯖꯕꯗꯤ ꯐꯖꯩꯍꯦ ꯈꯣꯡꯃꯣꯠꯆꯠꯀꯗꯧꯕꯅꯦ ꯑꯩꯈꯣꯏꯁꯨ
ꯍꯣꯏ ꯀꯣꯏ ꯈꯥꯏꯗꯅꯤ ꯍꯦ
ꯑꯀꯣꯏ ꯈꯥꯏꯕꯅꯤ ꯍꯦ ꯑꯩꯈꯣꯏ ꯔꯤꯅꯤ
ꯍꯣꯏ ꯄꯥꯈꯪ ꯄꯥꯈꯪ ꯑꯣꯏꯔꯤꯉꯩꯗ ꯀꯣꯏꯗ꯭ꯔꯗꯤ ꯀꯣꯏꯍꯧꯗ꯭ꯔꯗꯤꯀꯣ ꯍꯌꯦꯡ ꯍꯣꯏ ꯌꯨꯝ ꯄꯥꯜꯂ ꯃꯇꯨꯡꯗꯗꯤ ꯀꯣꯏꯕ ꯌꯥꯔꯔꯣꯏꯅꯦ
ꯑꯗꯨꯅꯦ ꯑꯗꯨꯒꯤ ꯃꯇꯝ ꯂꯩꯔꯤꯉꯩꯗꯀꯣ
ꯍꯣꯏ
ꯀꯣꯏꯈꯣꯏꯕꯅꯤꯍ ꯑꯩꯈꯣꯏꯁꯨ
ꯍꯣꯏ ꯈꯥꯏꯒꯗꯕꯅꯤ ꯉꯥꯎꯈꯥꯏꯒꯗꯕꯅꯤ ꯇꯧꯈꯥꯏꯒꯗꯕꯅꯤ ꯂꯣꯏꯅꯃꯛ ꯅꯨꯄꯥ ꯑꯣꯏꯔꯗꯤ
ꯃꯇꯝ ꯂꯩ ꯃꯇꯝ ꯃꯇꯝ ꯂꯩꯌꯦꯕ ꯅꯠꯇ꯭ꯔꯥ ꯑꯗꯨꯅꯤ ꯃꯇꯝ ꯍꯦꯟꯕꯨ ꯍꯦꯟꯈ꯭ꯔꯗꯤ ꯅꯨꯡꯉꯥꯏꯇꯦꯕ ꯑꯣ
ꯍꯧꯖꯤꯛ ꯀꯣꯏꯔꯤꯕꯁꯦ ꯌꯥꯝ ꯅꯣꯡꯒꯤ ꯅꯨꯡꯉꯥꯏꯇꯕꯅꯤꯀꯣ ꯁꯥꯕꯅꯤꯅ ꯋꯤꯟꯇꯔ ꯋꯤꯟꯇꯔ ꯁꯤꯖꯟ ꯅꯠꯇ ꯋꯤꯟꯇꯔ ꯁꯤꯖꯟꯗꯁꯨ ꯑꯗꯨꯝ ꯀꯣꯏꯕꯗꯤ ꯅꯨꯡꯉꯥꯏ ꯍꯥꯏꯕꯅꯤ ꯖꯅꯋꯥꯔꯤ ꯐꯦꯕꯋꯥꯔꯤ ꯃꯥꯔꯁꯀꯨꯝꯕꯗ ꯀꯣꯏꯕ ꯅꯨꯡꯉꯥꯏꯕꯅꯤꯍꯦ ꯐꯦꯕ꯭ꯔꯋꯥꯔꯤꯒꯨꯝꯕꯗ ꯀꯣ
ꯍꯣꯏ ꯍꯣꯏ ꯀꯣꯏꯕꯩ ꯑꯗꯨ ꯑꯗꯨ ꯃꯇꯝꯁꯨ ꯅꯨꯡꯉꯥꯏꯌꯦꯦ